ꯌꯦꯣ
ꯑꯣ ꯇꯥꯏ
ꯆꯥꯅ ꯇꯥꯕ꯭ꯔꯥ
ꯑꯗꯨꯅ ꯀꯥꯏꯌꯦ
ꯀꯔꯤ ꯇꯧꯔꯤꯅꯣ ꯎꯝ ꯆꯥꯗ꯭ꯔꯦꯗ ꯍꯧꯖꯤꯛꯇꯤ
ꯗꯤ
ꯎꯝ
ꯆꯥꯛ ꯇꯥꯕ ꯂꯣꯏꯔꯒ ꯂꯩ
ꯑꯣ ꯑꯣ ꯀꯩ ꯃꯊꯦꯜ ꯆꯥꯔꯒꯦ
ꯉꯁꯤ ꯈꯣꯏ ꯆꯨꯞꯄ ꯍꯥꯏꯇꯥꯔꯦꯅꯦ ꯈꯣꯏꯁꯨ ꯀꯠꯠꯇꯂꯦ ꯑꯗꯨꯣ ꯉꯥ ꯆꯥꯔꯦ
ꯑꯁ ꯅꯪꯗꯤ ꯌꯥꯝ ꯅꯨꯡꯉꯥꯏꯍꯦ ꯑꯩꯈꯣꯏ ꯆꯨꯞꯕ ꯀꯠ ꯆꯠꯂꯒ
ꯀꯩꯗꯧꯅꯤ ꯆꯤꯡꯗ ꯂꯩꯕꯅꯤꯅ ꯆꯠꯄ ꯇꯥꯔꯅꯦ
ꯑꯗꯣ ꯌꯥꯝ ꯅꯨꯡꯉꯥꯏꯕꯅꯦ ꯃꯤ ꯄꯩꯁꯥ ꯇꯤꯡꯔꯒ ꯑꯩꯈꯣꯏ ꯆꯨꯞꯅꯔꯤꯕꯅꯦ ꯍꯧꯖꯤꯛꯀꯥꯟ
ꯑꯁ ꯑꯩꯈꯣꯏꯗꯗꯤ ꯦꯟ ꯐꯥꯎꯕ ꯂꯩꯗꯤ
ꯑꯦꯁ ꯅꯣꯏꯁꯤꯗꯤꯀꯣ ꯌꯥꯝ ꯅꯨꯡꯉꯥꯏꯕ ꯃꯥꯜꯂꯦ
ꯀꯌꯥ ꯅꯨꯅꯨꯡꯉꯥꯏꯇꯤꯗ
ꯑꯗꯣ ꯑꯩꯗꯤ ꯄꯨꯟꯁꯤꯒꯤ ꯈꯣꯏ ꯆꯨꯞꯕꯗꯣ ꯑꯃꯈꯛꯇ ꯑꯣꯏꯔꯤ
ꯎꯝ ꯊꯥꯕꯗꯤ
ꯍꯥꯏꯍꯦ ꯐꯥꯎꯕꯕꯨꯗꯤ ꯑꯗꯨꯁꯨ ꯄꯨꯈ꯭ꯔꯤꯗ
ꯑ
ꯑꯗꯣ ꯍꯣꯏꯗ ꯑꯩꯈꯣꯏ ꯆꯨꯞꯄꯗꯣ ꯑꯗ ꯇꯧꯅꯤꯡꯃꯟꯕꯒꯤ ꯄꯨꯈ꯭ꯔꯤꯗ ꯆꯨꯞꯄꯅꯦꯕ ꯑꯗꯣ
ꯑꯗꯣ ꯐꯥꯔꯁ ꯇꯥꯏꯝ ꯇꯧꯕꯗ ꯍꯩꯔꯣꯏꯗ꯭ꯔꯥ ꯍꯥꯏꯔꯒ ꯑꯥ ꯉꯥꯗꯤ ꯑꯗꯨ ꯍꯥꯏꯌꯦ
ꯍꯩꯇꯦ ꯍꯥꯏꯅ ꯇꯧ꯭ꯔꯗꯤ ꯍꯩꯔꯣꯏꯅꯦ
ꯎꯝ ꯍꯩꯗꯁꯨ ꯑꯩꯗꯣ ꯌꯥꯝ ꯄꯥꯝꯃꯦꯕ ꯑꯩꯈꯣꯏ ꯆꯨꯞꯄꯗꯣ ꯌꯥꯇ ꯒꯤ ꯇꯧꯕꯅꯦꯕ ꯑꯁ ꯑꯗꯨꯗ ꯉꯥꯃꯨꯛ ꯐꯥꯕ ꯀꯌꯥꯃꯨꯛ ꯍꯔꯥꯎꯕ꯭ꯔꯥ ꯑꯗꯨ ꯅꯨꯃꯤꯠꯇꯣ
ꯌꯥꯏꯅꯦ
ꯎꯝ
ꯀꯩ ꯀꯩꯗꯧꯕꯤꯅꯣ ꯍꯧꯖꯤꯛꯇꯤ
ꯑꯗꯨꯝ ꯍꯧꯖꯤꯛꯤ ꯑꯗꯨꯝ ꯐꯝꯔꯒ ꯂꯩꯌꯦꯗꯪ ꯀꯔꯤ ꯇꯧꯔꯅꯤ ꯈꯔ ꯂꯩꯔꯒ ꯆꯥꯛꯆꯔꯅꯤ
ꯑ
ꯆꯥꯛ ꯆꯥꯕꯗꯣ ꯉꯟꯃꯟꯗꯨꯁꯨ ꯇꯨꯝꯗ꯭ꯔꯤꯉꯩꯗꯒꯤ ꯃꯨꯛꯀ ꯆꯥꯛ ꯂꯥꯛꯑꯝꯕꯗꯣ
ꯑ ꯍꯣꯏꯗꯤ
ꯏꯚꯤꯅꯤꯡ ꯍꯦꯛ ꯌꯧꯔꯒ ꯑꯗꯨꯝ ꯆꯥꯔꯦ ꯃꯣꯔꯅꯤꯡꯗꯁꯨ ꯑꯌꯨꯛꯇ ꯑꯗꯨꯝ ꯆꯥꯕꯅꯦ
ꯇꯨꯝꯗ꯭ꯔꯤꯉꯩꯗꯤ ꯑꯃꯨꯛ ꯆꯥꯛ ꯂꯥꯝꯗꯕ꯭ꯔꯥ
ꯀꯥꯏꯗ ꯅ
ꯑꯩꯗꯤ ꯈꯔ ꯊꯦꯡꯉ ꯇꯨꯝꯃꯗꯤ ꯑꯃꯨꯛꯀ ꯆꯥꯛ ꯂꯥꯝꯃꯦ
ꯆꯥꯔꯤꯉꯩꯗ ꯌꯥꯝ ꯌꯥꯝ ꯆꯥꯎ
ꯑ ꯑꯁ ꯈꯪꯗꯦꯗ ꯑꯗꯣ ꯑꯩꯗꯤ ꯇꯣꯏꯅ ꯈꯤꯇꯪ ꯈꯤꯇꯪ ꯈꯤꯇꯪ ꯑꯗꯨꯝ ꯆꯥꯅꯤꯡꯕꯗꯣ
ꯍꯥꯎ꯭ꯔꯗꯤ
ꯍꯥꯎꯔꯁꯨ ꯍꯥꯎꯗ꯭ꯔꯁꯨ ꯑꯗꯨꯝ ꯍꯣꯏ ꯑꯦꯟꯁꯥꯡ ꯍꯥꯎꯔ ꯍꯥꯏꯗꯤ ꯅꯨꯡꯊꯤꯤꯟꯗꯒꯨꯝꯕꯗꯨꯀꯣ ꯑꯥꯐꯇꯔꯅꯨꯟꯒꯨꯝꯕꯗ ꯆꯥꯗ꯭ꯔꯗꯤ ꯑꯗꯨꯝ ꯏꯚꯅꯤꯡ ꯃꯇꯝꯗ ꯌꯥꯝ ꯆꯥꯏꯑꯕ ꯑꯗꯣ ꯌꯦꯟꯁꯥꯡ ꯍꯥꯎꯔꯁꯨ ꯑꯥꯐꯇꯔꯅꯨꯟꯗ ꯑꯗꯨꯝ ꯆꯥꯕꯤꯈ꯭ꯔꯗꯤ ꯌꯥꯝ ꯀꯩꯅꯣ ꯇꯧꯗꯦꯗ ꯎꯝ ꯇꯨꯝꯃꯝꯗꯥꯏꯗꯗꯤ ꯆꯥꯛ ꯌꯥꯝ ꯆꯥꯕꯗꯣ ꯀꯩꯅꯣ ꯑꯅꯦ ꯋꯥꯋꯥꯕꯅꯦ
ꯌꯥꯝꯃꯟꯅꯁꯨ ꯋꯥꯏ
ꯎꯝ
ꯑꯗꯨ ꯇꯨꯝꯈ꯭ꯔꯗꯤ ꯐꯖꯅ ꯇꯨꯝꯕꯅꯤ
ꯑꯁ ꯑꯩꯈꯣꯏꯗꯤ ꯇꯨꯝꯕ ꯌꯥꯔꯦꯍꯦ ꯆꯥꯛ ꯌꯥꯝꯃꯟꯈ꯭ꯔꯗꯤ ꯄꯨꯛꯗꯣ ꯀꯩꯔꯥ ꯄꯨꯛꯗꯣ ꯅꯨꯡꯉꯥꯏꯇꯦ
ꯅꯣꯏ ꯑꯩꯈꯣꯏ ꯇ꯭ꯔꯤꯛꯄꯗ ꯑꯗꯨꯝ ꯇꯨꯔꯦꯜꯗ ꯌꯥꯝ ꯌꯥꯝ ꯂꯩꯕ꯭ꯔꯅꯦ
ꯑꯩꯈꯣꯏꯗꯤ ꯌꯥꯝ ꯂꯩ ꯍꯥꯏꯇꯥꯔꯦ
ꯑꯁ ꯑꯗꯨ ꯑꯣꯏꯔꯗꯤ ꯌꯥꯝ ꯅꯨꯡꯉꯥꯏꯅꯤꯍꯦ ꯎ
ꯅꯨꯡꯉꯥꯏꯕꯗꯤ ꯅꯨꯡꯉꯥꯏ ꯍꯩꯇ꯭ꯔꯗꯤ ꯑꯗꯨꯝ ꯅꯨꯡꯉꯥꯏꯇ꯭ꯔꯦ
ꯑꯗꯣ ꯑ ꯀꯔꯤ ꯀꯔꯤꯅ ꯑꯃ ꯀꯩꯅ ꯇꯧꯋꯦꯅ ꯑꯩꯈꯣꯏ ꯆꯨꯞꯕꯗ ꯇꯣꯟꯗ ꯀꯩꯅꯣ ꯍꯥꯞꯄꯤꯗꯅꯀꯣ
ꯎꯝ
ꯑꯗꯣ ꯅꯣꯏꯗꯤ ꯀꯔꯤ ꯍꯥꯞꯄ꯭ꯔꯥ ꯑꯗꯨꯗ
ꯑꯩꯈꯣꯏꯒꯤ ꯀꯔꯤ ꯍꯥꯏꯁꯦ ꯑꯥꯔꯠꯕꯝꯅꯣ
ꯍꯣꯏ ꯍꯣꯏ ꯑꯩꯈꯣꯏꯁꯨ ꯑꯗꯨ ꯇꯧꯋꯦ ꯅꯍꯥꯟꯒꯩꯗ ꯇꯧꯋꯦ ꯍꯥꯏꯕꯗꯣꯀꯣ
ꯎꯝ
ꯑꯗꯣ ꯇꯧꯋꯦ ꯐꯖꯅ ꯐꯖꯅ ꯀꯩꯅꯣ ꯉꯥꯁꯤꯡꯗꯣ ꯂꯥꯛꯄꯅꯦꯀꯣ ꯑꯗꯨ ꯊꯝꯃꯗꯤ
ꯎꯝ ꯄꯨꯈ꯭ꯔꯤꯗꯗꯤ
ꯎ
ꯃꯣꯏ ꯇꯤ ꯍꯥꯏꯁꯤꯔ ꯑꯇꯥꯔ ꯃꯩꯗꯥꯔ ꯑꯗꯨꯁꯨ ꯇꯧꯕꯋꯅꯦ ꯃꯣꯏꯗꯤ
ꯑꯗꯣ ꯇꯧꯕꯗꯨꯀꯣ ꯑꯩꯈꯣꯏꯅ ꯇꯧꯕ ꯄꯨꯈ꯭ꯔꯤꯗꯣ ꯎꯝ ꯑꯗꯣ ꯑꯇꯥꯒꯨꯝꯕꯗꯤ ꯏꯁꯤꯡꯗ ꯆꯪꯈ꯭ꯔꯗꯤ ꯀꯩꯅꯣ ꯃꯍꯤꯗꯨꯝ ꯊꯣꯛꯑꯦꯗꯅ ꯃꯍꯤ ꯌꯥꯝꯕꯅꯤꯅ ꯂꯣꯏꯅ ꯀꯥꯏꯌꯦꯗꯅ ꯑꯗꯨ ꯇꯧꯋꯦꯕ ꯉꯥꯗꯣ ꯀꯩꯅꯣ ꯇꯧꯋꯦꯕ ꯑꯥ ꯌꯥꯝ ꯂꯩ ꯌꯥꯝꯅ ꯂꯩꯕ꯭ꯔꯥ ꯂꯩꯇꯕ꯭ꯔꯥ ꯈꯪꯗꯦ ꯐꯖꯅ ꯂꯥꯛꯇꯦꯕꯀꯣ ꯑꯗꯣ ꯈꯔ ꯀꯨꯏꯅ ꯊꯝꯈ꯭ꯔꯗꯤ ꯑꯇꯥ ꯃꯣꯏꯗꯥꯒꯨꯝꯕꯗꯤ ꯏꯁꯤꯡꯗ ꯂꯣꯏꯅ ꯑꯗꯨꯝ ꯆꯥꯏꯊꯣꯛꯄꯗꯣ
ꯎꯝ
ꯑꯗꯨꯒꯤ ꯅꯨꯡꯉꯥꯏꯇꯕ ꯍꯧꯖꯤꯛꯀꯤ ꯇꯤꯟꯒꯨꯝꯕꯗꯣ ꯍꯧꯖꯤꯛ ꯑꯥꯔꯠ ꯋꯥꯔꯝꯒꯨꯝꯕꯗꯨꯗꯤ ꯑꯗꯨꯝ ꯈꯣꯏꯗꯨꯗ ꯑꯗꯨꯝ ꯂꯩꯔꯦꯗꯅ
ꯎꯝ
ꯑꯗꯣ ꯉꯥ ꯑꯆꯧꯕ ꯈꯔ ꯌꯥꯎꯋꯦꯕ ꯑꯗ ꯑꯩꯈꯣꯏꯒꯤ ꯈꯣꯏꯗꯣ ꯄꯤꯛꯄ ꯑꯗ ꯈꯣꯏꯗꯣ ꯑ ꯀꯔꯤꯔꯥ ꯉꯥ ꯑꯢꯗꯨꯅ ꯆꯥꯎꯕꯒꯤ ꯇꯦꯛꯍꯟꯈꯤꯕꯗꯣ ꯍꯥꯏꯕꯁꯨ ꯍꯩꯇꯦ ꯍꯤ
ꯎꯝ
ꯈꯣꯏꯗꯨ ꯆꯥꯔꯒ ꯆꯠꯈ꯭ꯔꯦ
ꯈꯣꯏꯗ ꯑꯗꯨꯝ ꯇꯧꯋꯤꯗꯝꯃꯝ ꯑꯥ ꯗꯨꯏꯗꯤ ꯑꯈꯣꯏꯁꯨ ꯃꯔꯛ ꯃꯔꯛ ꯀꯩꯗ ꯑꯗꯨꯝ ꯇꯧꯋꯤꯗ
ꯑꯗꯣ ꯉꯥꯗꯣ ꯁꯤꯔꯣꯏꯗ꯭ꯔꯥꯀꯣ ꯃꯣꯏꯅ ꯈꯣꯏꯗꯣ ꯃꯣꯏꯒꯤ ꯃꯄꯨꯛꯂꯤ ꯃꯅꯨꯡꯗꯨꯒꯨꯝꯕ ꯂꯩꯔꯗꯦ
ꯑꯗꯨꯗꯤ ꯑꯩꯁꯨ ꯍꯥꯏꯕ ꯉꯝꯗ꯭ꯔꯦ
ꯍꯪꯉꯨꯀꯣ ꯅꯣꯡꯃ ꯉꯥꯁꯤꯡꯗ ꯍꯪꯉꯣ
ꯀꯥ ꯄꯦꯔꯦꯂꯥꯏꯁ ꯑꯣꯏꯒꯦꯔ ꯑꯣꯏꯒꯦꯔꯥ ꯀꯔꯤ ꯍꯥꯏꯒꯦꯔ ꯈꯪꯗꯦ ꯑꯗꯨꯗꯤ
ꯈꯔ ꯀꯨꯏꯅ ꯀꯨꯏꯅꯗꯤ ꯍꯤ ꯀꯨꯏꯅꯗꯤ ꯍꯤꯡꯉꯝꯃꯔꯣꯏꯀꯣ ꯃꯣꯏꯁꯨ ꯑꯃꯥꯏꯅ ꯇꯧꯔꯗꯤ
ꯑꯩꯁꯨ ꯑꯗꯨꯝ ꯈꯜꯂꯦ
ꯑꯩꯁꯨ ꯗꯨꯃꯥꯏꯅ ꯈꯟꯕꯅꯦ ꯑꯩꯅ ꯆꯠꯄꯗꯣ ꯑꯈꯣꯏꯒꯤ ꯎꯝ ꯀꯩꯅꯣ ꯈꯣꯏꯒꯤꯅꯦꯕ ꯑꯝ ꯀꯔꯤ ꯍꯥꯏꯔ ꯏꯄꯨ ꯊꯣꯛꯄ ꯈꯣꯏꯒꯤꯕꯀꯣ ꯑꯣꯏꯅ ꯑꯩꯒꯤ ꯈꯣꯏ ꯈꯣꯏ ꯑꯅꯤ ꯇꯦꯛꯈꯤꯕꯅꯦꯕ ꯑꯗꯨ ꯅꯨꯃꯤꯠ ꯗꯣ ꯃꯣꯏꯒꯤ ꯉꯥ ꯑꯆꯧꯕꯗꯣ ꯀꯦꯖꯤ ꯃꯉꯥ ꯇꯔꯨꯛ ꯇꯥꯕ ꯂꯩꯌꯦ ꯍꯥꯏꯌꯦꯕ ꯑꯗꯨ ꯄꯨꯈ꯭ꯔꯤꯗꯨꯗ ꯑꯗꯨꯁꯤꯡꯗꯨꯅꯤ ꯍꯥꯏꯕ ꯑꯗꯨꯒꯤ ꯅꯣꯏꯒꯤ ꯑꯆꯧꯕꯁꯤꯡꯗꯣ
ꯈꯣꯏꯠ ꯆꯨꯞ ꯈꯣꯏꯗꯣ ꯆꯥꯔꯒ ꯆꯠꯈ꯭ꯔꯦ ꯀꯨꯏꯔꯔꯣꯏ ꯍꯥꯏꯕꯤꯒꯤꯕꯅꯦꯕ ꯑꯁ ꯍꯩꯕꯒꯤ ꯇꯥꯏꯞꯇ
ꯅꯪꯁꯨ ꯌꯥꯏꯅꯦ
ꯑ ꯑꯩꯈꯣꯏꯅ ꯐꯥꯕ ꯅꯨꯃꯤꯠꯇ ꯑꯗꯨꯃꯥꯏꯟ ꯇꯧꯋꯦꯕ ꯑ ꯉꯥ ꯈꯔꯗꯣ ꯐꯥꯔꯁꯨ ꯑꯃꯨꯛꯀ ꯊꯥꯗꯣꯛꯄꯅꯦꯕ
ꯑꯣ
ꯉꯥꯗꯣ ꯑ ꯂꯣꯏꯅꯃꯛ ꯊꯥꯕ ꯌꯥꯗꯦꯕ ꯑꯩꯗꯤ ꯎꯝ ꯉꯥ ꯈꯔꯗꯣ ꯌꯥꯝ ꯂꯩꯕ ꯉꯥ ꯑꯃ ꯂꯩꯑꯕ ꯃꯃꯤꯡꯁꯨ ꯑꯩꯗꯤ ꯈꯪꯗꯦ ꯑꯠ ꯇꯣ ꯉꯥꯗꯨꯗꯤ ꯌꯥꯝꯕꯒꯤꯀꯣ
ꯐꯥꯕ ꯌꯥꯏꯌꯦꯕ ꯑꯗꯨꯁꯤꯡꯗꯨꯗꯤ ꯑꯗꯨꯝ ꯐꯥꯏꯌꯦ ꯆꯥꯎꯔꯁꯨ ꯄꯤꯛꯔꯁꯨ ꯑꯗꯨꯕꯨ ꯑꯇꯣꯞꯄ ꯉꯥꯈꯣꯏꯗꯤ ꯌꯥꯝꯗꯕ ꯉꯥ ꯈꯣꯏꯗꯣ ꯑꯗꯨꯗꯤ ꯐꯥꯔꯁꯨ ꯂꯧꯊꯣꯛꯑꯦꯗꯅ ꯑꯃꯨꯛꯀꯠ ꯊꯥꯗꯣꯛꯑꯦ
ꯈꯣꯏꯗꯣ ꯐꯖꯅ ꯊꯣꯛꯑꯗꯤ ꯀꯩꯁꯨ ꯇꯧꯋꯤꯗ
ꯑꯗꯣ ꯂꯧꯊꯣꯛꯑꯦ ꯑꯗꯣ ꯇꯨꯔꯦꯜꯒꯨꯝꯕꯗꯗꯤ ꯍꯦꯟꯅ ꯅꯨꯡꯉꯥꯏꯅꯤ ꯍꯥꯏꯗꯤ ꯄꯨꯈ꯭ꯔꯤꯗꯨꯗꯗꯤ ꯑꯗꯨꯝ ꯉꯥ ꯂꯩꯔꯦ ꯍꯥꯏꯕꯗꯣ ꯈꯪꯔꯦꯗꯅ
ꯎꯝ
ꯇꯨꯔꯦꯜꯒꯨꯝꯕꯗꯗꯤ ꯑꯃ ꯑꯗꯨꯝ ꯏꯁꯤꯡꯗꯨ ꯆꯠꯄꯅꯤꯅꯀꯣ
ꯊꯥꯖꯕꯗ ꯑꯗꯨꯝ ꯂꯩꯌꯦꯗ
ꯑꯥ
ꯊꯥꯖꯗꯦꯗꯅ ꯎꯠꯇ꯭ꯔꯗꯤ ꯃꯐꯥꯎ ꯐꯥꯔꯔꯣꯏ
ꯎꯝ ꯑꯁ ꯇꯨꯔꯦꯜꯒꯤ ꯉꯥꯗꯨꯅ ꯍꯦꯟꯅꯁꯨ ꯍꯥꯎꯋꯦꯀꯣ
ꯍꯥꯎꯋꯦ ꯃꯤ ꯑꯇꯣꯞꯄ ꯃꯤꯗ ꯑꯗꯨꯝ
ꯅꯣꯏꯅ ꯆꯃꯟꯕꯒꯤ ꯈꯪꯉꯝꯃꯔꯣꯏꯗ
ꯈꯪꯗꯦꯗ ꯑꯗꯨꯗꯤ ꯑꯇꯣꯞꯄꯁꯨ ꯑꯗꯨꯝ ꯃꯤ ꯑꯇꯣꯞꯄꯁꯨ ꯑꯗꯨꯝ ꯍꯥꯏꯌꯦꯗ ꯇꯨꯔꯦꯜꯒꯤ ꯉꯥꯅ ꯍꯦꯟꯅ ꯍꯥꯎꯋꯦ ꯑꯗꯨꯝ ꯍꯥꯏꯔꯤꯗ
ꯅꯣꯏ ꯑꯗꯨꯝ ꯆꯥꯕꯒꯤ ꯈꯪꯉꯝꯃꯣꯏꯗ ꯇꯣꯏꯅ ꯆꯥꯕꯈꯣꯏꯗꯤ ꯇꯧꯋꯦꯗꯅ ꯅꯣꯡ ꯐꯥꯗꯣꯛ ꯆꯥꯕ ꯈꯣꯏꯗꯦ ꯑꯗꯨꯝ ꯃꯍꯥꯎꯁꯨ ꯍꯦꯟꯅ ꯈꯪꯕꯗꯣ
ꯃꯥꯅꯦ
ꯑꯩꯈꯣꯏꯗꯤ ꯄꯥꯛ ꯎ ꯇꯨꯔꯦꯜꯒꯤ ꯑꯇꯣꯞ ꯆꯥꯕ ꯐꯪꯗꯕꯅꯤꯅꯀꯣ
ꯎꯝ
ꯑꯁꯪ ꯆꯥꯕ ꯅꯨꯃꯤꯠꯇꯨꯗꯗꯤ ꯀꯌꯥꯃꯨꯛ ꯍꯥꯎꯕ꯭ꯔꯥ ꯍꯥꯟꯅꯁꯨ ꯑꯩꯈꯣꯏꯅ ꯚꯔꯥ ꯂꯩꯕ ꯃꯇꯝꯗꯀꯣ ꯅꯦꯛꯁ ꯗꯣꯔ ꯑꯩꯈꯣꯏꯒꯤ ꯑꯩꯈꯣꯏꯒꯤ ꯏꯅꯦ ꯊꯣꯛꯄ ꯈꯣꯏꯗꯣ ꯇꯨꯔꯦꯜꯒꯤ ꯉꯥꯗꯣ ꯎꯝ ꯃꯆꯥ ꯃꯆꯥ ꯃꯆꯥꯁꯤꯡꯗꯣ ꯍꯥꯎꯗ ꯇꯥꯎꯔꯒꯀꯣ ꯐꯔꯤꯖꯇ ꯍꯥꯞꯄ ꯑꯣ ꯈꯍꯥꯎ ꯑꯃꯅ ꯑꯩꯈꯣꯏꯒꯤꯁꯨ ꯄꯤꯔꯛꯑꯦꯕꯀꯣ ꯑꯩꯗꯤ ꯃꯍꯥꯎꯗꯣ ꯀꯥꯎꯗ꯭ꯔꯤꯌꯦ
ꯑꯗꯨꯁꯨ ꯌꯥꯏꯅꯦ
ꯍꯥꯎꯕꯅꯦꯍ ꯇꯨꯔꯦꯜꯒꯤꯗꯤ ꯑꯩꯗꯤ ꯑꯗꯨꯝ ꯃꯁꯥꯒꯤ ꯉꯥꯁꯨ ꯌꯥꯝ ꯄꯥꯝꯃꯦꯕ ꯁꯥ ꯇꯣꯛꯄꯗꯤ ꯑ ꯄꯥꯝꯃꯦ ꯍꯥꯏꯔꯁꯨ ꯊꯣꯏꯗꯕ ꯑꯉꯥꯡꯅꯕꯨ ꯍꯦꯟꯅ ꯑꯗꯨꯝ ꯄꯥꯝꯃꯦꯕ ꯑꯣꯛꯀꯨꯝꯕ ꯁꯟꯒꯨꯝꯕ ꯊꯣꯡꯉꯨꯔꯁꯨ ꯁꯨ ꯉꯥ ꯂꯩꯔꯦ ꯑꯗꯨꯝ ꯉꯥꯗꯣ ꯑꯗꯨꯝ ꯆꯥꯏꯑꯕ ꯑꯗꯨꯒꯤ ꯉꯥ ꯌꯥꯝ ꯄꯥꯃꯦꯕ
ꯑ ꯄꯝꯕꯤ ꯆꯤꯡꯉ ꯂꯥꯎꯅꯦ ꯆꯤꯡꯉ
ꯑꯗꯨꯅꯦ ꯑꯩꯈꯣꯏꯁꯨꯀꯣ ꯀꯩꯅꯣ ꯇꯧꯋꯦꯕ ꯑꯩꯈꯣꯏꯗꯗꯤ ꯇꯨꯔꯦꯜꯗꯣ ꯎꯝ ꯌꯥꯝ ꯂꯥꯞꯄꯦꯕ ꯑꯩꯈꯣꯏ ꯈꯨꯜꯗꯣꯀꯣ ꯑꯩꯈꯣꯏꯒꯤ ꯃꯤꯁꯤꯡꯗꯤ ꯑꯗꯨꯝ ꯐꯥꯕ ꯆꯠꯂꯦ ꯑꯗꯣ ꯑꯩꯈꯣꯏꯗꯤ ꯍꯩꯁꯨ ꯍꯩꯇꯕꯅꯤꯅꯀꯣ ꯇꯨꯔꯦꯜꯗ ꯆꯠꯄꯗꯤ ꯀꯔꯤꯔꯥ ꯅꯦꯠꯒꯨꯝꯕꯔꯥ ꯀꯔꯤ ꯀꯔꯤꯔ ꯃꯣꯏꯗꯤ ꯄꯨꯔꯒ ꯆꯠꯂꯦꯕ ꯈꯣꯏ ꯆꯨꯞꯄꯗꯨꯗꯤ ꯆꯠ ꯄꯥꯛ ꯆꯠꯇꯦ ꯚꯔ ꯇꯨꯔꯦꯜꯗꯣ ꯂꯥꯛꯄꯅꯤꯅꯀꯣ
ꯎꯝ
ꯑ ꯃꯤꯅ ꯐꯥꯔꯛꯑꯒꯗꯤ ꯑꯗꯨꯝ ꯆꯥꯏ ꯑꯗꯣ ꯕꯖꯥꯔꯒꯤ ꯑꯗꯨꯝ ꯆꯥꯕꯗꯤ ꯐꯪꯉꯦ ꯑꯗꯣ ꯆꯤꯡꯒꯤꯗꯤ ꯑꯗꯨꯝ ꯃꯍꯥꯎ ꯈꯔ ꯇꯣꯡꯉꯥꯜꯂꯦ ꯑꯗꯨꯅ ꯍ ꯎꯝ ꯍꯔꯥꯎ ꯍꯔꯥꯎꯅ ꯆꯕ ꯃꯤ ꯆꯥꯅꯤꯡꯈꯁꯨ ꯐꯪꯗꯕꯅꯦꯀꯣ
ꯎꯝ
ꯑꯗꯨꯒꯨꯝꯕ ꯃꯇꯝꯗꯅꯦ ꯀꯔꯤꯅꯣ ꯑꯗꯨꯒꯨꯝꯕꯒꯤ ꯐꯣꯇꯣ ꯀꯔꯤ ꯀꯔꯥ ꯌꯥꯝ ꯊꯥꯒꯠꯀꯗꯧꯕꯅꯦ
ꯊꯒꯠꯄꯒ ꯍꯩꯇꯦꯗ ꯑꯩꯈꯣꯏꯗꯤ
ꯑꯁ ꯇꯧꯒꯗꯧꯕꯅꯦ
ꯃꯤꯍꯣꯏ ꯐꯣꯟ ꯐꯖ ꯐꯖ ꯄꯥꯏꯕ ꯍꯣꯏꯅ ꯑꯗꯨꯝ ꯊꯥꯒꯠꯄꯅꯤ
ꯐꯖꯔꯁꯨ ꯐꯖꯗ꯭ꯔꯁꯨ ꯑꯗꯨꯝ ꯏꯁ ꯑꯗꯨꯝ ꯀꯩꯅꯣ ꯊꯥꯒꯠꯀꯗꯕꯅꯦ
ꯍꯣꯏ ꯇꯧꯗꯤ ꯃꯤ ꯂꯣꯏ ꯅꯣꯛꯄꯅꯤ ꯀꯩꯅꯣ
ꯑꯁ ꯌꯦꯡꯉꯣ ꯌꯦꯡꯉꯣ ꯆꯪꯂꯒ ꯎꯝ ꯃꯦꯗꯤꯌꯥꯗꯨꯗ ꯆꯪꯉꯣ ꯃꯤꯁꯤꯡ ꯑꯁ ꯃꯁꯛ ꯌꯥꯝ ꯊꯤꯕ꯭ꯔꯁꯨ ꯀꯟꯐꯤꯗꯦꯟ ꯌꯥꯝ ꯂꯩꯅ ꯊꯥꯒꯠꯂꯤꯗꯣ ꯎꯗ꯭ꯔꯥ ꯅꯪ ꯉꯥꯒꯤ ꯐꯣꯇꯣ ꯊꯥꯒꯠꯄꯗꯨꯣ ꯅꯪꯒꯤ ꯃꯁꯛꯁꯨ ꯅꯠꯇꯦ